ꯎꯝ
ꯇꯥꯏꯌꯦ
ꯎꯝ
ꯑꯗꯨꯅꯤ ꯉꯁꯥꯏ ꯍꯥꯏꯕꯅꯤ ꯑꯩꯈꯣꯏꯅ ꯁꯛꯀꯦ ꯍꯥꯏꯕ ꯁꯛꯇꯗꯤ ꯑꯗꯨ ꯍꯔꯥꯎꯔꯗꯤ ꯍꯔꯥꯎꯔꯤꯗꯅ ꯑꯗꯨꯒꯤꯅꯦ
ꯑꯗꯨꯅ ꯃꯤꯁꯤꯡꯁꯦ ꯑꯩꯈꯣꯏ ꯑꯩꯈꯣꯏꯒꯤ ꯃꯤꯁꯤꯡ ꯑꯩꯈꯣꯏꯒꯤ ꯖꯥꯇꯤꯒꯤ ꯃꯤꯁꯤꯡꯁꯦ ꯃꯤ ꯑꯃꯕꯨ ꯑꯃꯕꯨ ꯏꯟꯀꯔꯦꯖ ꯇꯧꯕꯗꯤ ꯂꯩꯇꯦꯀꯣ ꯑꯗꯨꯝ ꯃꯤꯕꯨ ꯂꯩꯈꯥ ꯇꯥꯍꯟꯅꯤꯡꯉꯥꯏ ꯑꯩ ꯌꯥꯝ ꯊꯦꯡꯅ ꯁꯤꯒꯨꯝꯕꯁꯦ ꯑꯩ ꯑꯩꯕꯨ ꯈꯛꯇ ꯇꯧꯑꯣ ꯍꯥꯏꯕ ꯅꯠꯇꯕꯀꯣ ꯃꯤꯑꯣꯏꯕ ꯍꯥꯏꯕꯁꯦ ꯅꯪꯒꯤ ꯃꯇꯝꯁꯨ ꯂꯥꯛꯀꯅꯤ ꯃꯤꯒꯤ ꯃꯇꯝꯁꯨ ꯂꯥꯛꯀꯅꯤ ꯑꯩꯒꯤ ꯃꯇꯝꯁꯨ ꯂꯥꯛꯀꯅꯤ ꯃꯤ ꯑꯃꯕꯨ ꯁꯞꯄꯣꯔꯠ ꯃꯆꯥ ꯄꯤꯕꯗ ꯀꯩꯁꯨ ꯀꯥꯏꯕ ꯂꯩꯗꯦꯕ
ꯑꯩꯈꯣꯏꯒꯤ ꯃꯥꯡꯕ ꯂꯩꯇꯕ ꯃꯤ ꯑꯃꯕꯨ ꯁꯞꯄꯣꯔꯠ ꯇꯧꯔꯒ ꯇꯧꯕ ꯀꯥꯟꯗꯀꯣ
ꯍ
ꯑꯩꯈꯣꯏꯒꯤ ꯑꯩꯈꯣꯏꯒꯤ ꯃꯤꯁꯤꯡꯁꯦ ꯑꯗꯨꯒꯨꯝꯕ ꯋꯥꯈꯜ ꯂꯩꯕ ꯈꯪꯕ꯭ꯔꯥ ꯑꯗꯨꯝ ꯃꯤꯕꯨ ꯂꯩꯈꯥ ꯇꯥꯍꯟꯅꯤꯡꯉꯥꯏꯇ ꯇꯧꯋꯦ ꯌꯥꯝ ꯊꯦꯡꯅ ꯌꯥꯏ ꯁꯤꯒꯨꯝꯕ ꯍꯥꯏꯒ ꯍꯥꯏꯁꯤꯅꯨ ꯍꯥꯏꯅ ꯑꯩꯅ ꯇꯨꯃꯤꯟꯅ ꯂꯩꯕ ꯑꯗꯨꯒꯤ
ꯍꯣꯏ ꯍꯥꯏꯔꯁꯅꯨ ꯍꯥꯏꯕꯗꯤ ꯃꯈꯣꯏ ꯅꯠꯇꯦꯅ ꯃꯁꯤ ꯄꯤꯔꯤꯊꯤꯕꯤꯗ ꯂꯩꯕ ꯃꯤꯁꯤꯅꯤ ꯃꯤ ꯃꯤꯌꯥꯝ ꯅꯪꯅ ꯄꯣ ꯇꯧꯕ ꯃꯤꯁꯨ ꯂꯩꯒꯅꯤ ꯑꯗꯨꯒ ꯅꯪꯅ ꯁꯛ ꯍꯥꯏꯕꯗꯤ ꯑꯩꯈꯣꯏꯅ ꯇꯧꯅꯤꯡꯕ ꯇꯛꯅꯤꯡꯕ ꯑꯗꯨꯒ ꯑꯩꯈꯣꯏꯅ ꯇꯧꯅꯤꯡꯕ ꯍꯣꯏ ꯇꯧꯔꯁꯤꯔꯣꯏ ꯍꯦꯛ ꯀ꯭ꯔꯤ ꯃꯤ ꯍꯥꯏꯕꯤꯁꯤꯅ ꯃꯤꯅ ꯍꯥꯏꯅꯤꯡꯉ ꯍꯥꯏꯕ ꯃꯈꯣꯏꯒꯤ ꯗꯔꯀꯥꯔ ꯑꯣꯏꯔꯤꯕ
ꯑ
ꯑꯗꯨꯁꯨ ꯑꯩꯅ ꯈꯜꯂꯤꯕꯅꯤ ꯃꯈꯣꯏꯅ ꯍꯥꯏꯅꯤꯡꯅꯤꯡꯕ ꯍꯥꯏꯁꯤꯅꯨ ꯇꯧꯅꯤꯡꯉꯤꯕ ꯃꯇꯁꯤꯅ ꯑꯩꯈꯣꯏꯅ ꯅꯨꯡꯁꯤ ꯑꯩꯈꯣꯏꯅ ꯄꯥꯝꯖꯔꯤꯕ ꯑꯩꯈꯣꯏꯅ ꯇꯧꯅꯤꯡꯕ ꯇꯧꯕꯗꯨꯣ ꯇꯧꯔꯁꯤ ꯂꯣꯏꯔꯦ ꯍꯥꯏꯅ ꯑꯩꯁꯨ ꯈꯜꯂꯤꯕꯅꯤ ꯑꯗꯨꯅ ꯍꯦ ꯐꯥꯏꯕ
ꯍꯣꯏ ꯑꯣꯏ
ꯍꯣꯏ
ꯑꯩꯈꯣꯏ ꯑꯩꯈꯣꯏꯒꯨꯝꯅ ꯇꯥꯏꯌꯦ
ꯎꯝ
ꯑꯩꯈꯣꯏꯒꯤ ꯑꯩꯈꯣꯏꯒꯤꯗ ꯂꯣꯏ ꯂꯩ ꯑꯩꯈꯣꯏꯒꯤ ꯀꯝꯃ꯭ꯨꯅꯤꯇꯤꯁꯤ ꯂꯩꯕ ꯌꯥꯝ ꯅꯨꯡꯉꯥꯏꯅꯦꯕ
ꯑꯗꯨꯅꯦ ꯑꯗꯨꯅꯦ ꯑꯗꯨꯕꯨ
ꯑꯗꯨꯕꯨ
ꯉꯁꯥꯏ ꯍꯥꯏꯑꯦꯕꯅꯤ ꯍꯥꯏꯅ
ꯎꯝ
ꯑꯗꯨꯒꯨꯝꯕ ꯃꯤꯗꯤ ꯌꯥꯝꯃꯦ ꯑꯩꯈꯣꯏꯒꯤ ꯂꯩꯐꯝꯗꯗꯤ ꯍꯥꯏꯗꯤ ꯁꯣꯁꯥꯏꯇꯤꯗꯗꯤꯀꯣ ꯇꯥꯕ꯭ꯔꯣ
ꯇꯥꯏꯌꯦ ꯇꯥꯏꯌꯦ ꯂꯩ ꯌꯥꯝꯃꯦ ꯌꯥꯝꯃꯟꯕꯗꯨꯗ ꯑꯨꯝ ꯌꯦꯡꯊꯤꯔꯦ
ꯑꯗꯨꯅ ꯌꯥꯝꯃꯤꯕ ꯍꯥꯏꯖꯨ ꯍꯥꯏꯔꯁꯅꯨ ꯇꯧꯅꯤꯡꯕ ꯇꯧꯔꯁꯅꯨ ꯑꯈꯣꯏꯅ ꯅꯨꯡꯁꯤꯕ ꯑꯈꯣꯏꯅ ꯍꯥꯥ
ꯍꯥ ꯅꯠꯇꯦ
ꯑꯣ ꯑꯩꯅ ꯅꯠꯇꯦꯀꯣ
ꯍꯣꯏ ꯍꯥ ꯈꯪꯗ꯭ꯔꯦ ꯄꯨꯟꯁꯤꯁꯦ
ꯃꯈꯣꯏꯅ ꯍꯥꯏꯅꯤꯡꯕ ꯍꯥꯏꯁꯅꯨ ꯇꯧꯅꯤꯡꯕ ꯇꯧꯁꯅꯨ ꯑꯈꯣꯏꯅ ꯍꯔꯥꯎꯔꯒ ꯑꯈꯣꯏꯅ ꯇꯧꯕ ꯊꯕꯛꯇꯨ ꯇꯧꯔꯗꯤ ꯂꯣꯏꯔꯦ ꯑꯗꯨꯅꯦ ꯌꯥꯝ ꯐꯕ
ꯑꯗꯨꯅꯤ
ꯅꯪꯈꯣꯏꯖꯨ ꯂꯥꯛꯀꯗ꯭ꯔꯣ ꯑ ꯇꯨ ꯊꯥꯎꯖꯟ ꯇꯣꯏꯟꯇꯤ ꯑꯦꯠꯀꯤ ꯀꯣꯟꯐ꯭ꯔꯦꯟꯁꯇꯣ
ꯂꯥꯛꯀꯅꯤ ꯑꯩꯈꯣꯏ ꯂꯥꯛꯀꯅꯤ ꯑꯩꯈꯣꯏ ꯐꯣꯔꯃꯔ ꯇꯤꯞꯁꯤꯡ ꯂꯥꯛꯇꯔꯗꯤ ꯀꯅꯥ ꯂꯥꯛꯀꯅꯤ
ꯑꯗꯨꯅꯦꯕ
ꯑꯗꯣ ꯅꯪꯒ ꯁꯛꯃꯤꯟꯅꯕ ꯅꯨꯄꯥ ꯑꯃꯗꯣ
ꯇꯥꯏꯌꯦꯀꯣ
ꯀꯣ ꯇꯥꯏ ꯇꯥꯏ
ꯇꯥꯕ꯭ꯔꯣ ꯍꯣꯏ ꯅꯈꯣꯏꯅ ꯁꯛꯃꯤꯟꯅꯕ ꯅꯨꯄꯥꯗꯣ
ꯑꯗꯣ ꯃꯥꯖꯦ ꯅꯨꯄꯤ ꯊꯤꯔꯕ꯭ꯔꯣ
ꯊꯤꯗ꯭ꯔꯤꯗ ꯄꯥꯈꯪꯅꯦ
ꯑꯣ ꯑ ꯁꯣꯁꯤꯌꯦꯜ ꯃꯦꯗꯤꯌꯥꯗ ꯌꯥꯝ ꯑꯦꯛꯇꯤꯞ ꯇꯧꯕꯀꯣ ꯑꯗꯨ ꯎꯕ ꯍꯥꯏꯕꯗꯤ ꯑ ꯅꯪꯈꯣꯏ ꯅꯪꯒ ꯑꯃꯒ ꯃꯈꯣꯏ ꯑꯅꯤ ꯅꯈꯣꯏ ꯑꯅꯤ ꯁꯛꯃꯤꯟꯅꯕꯒꯤ ꯑꯃꯒꯤ ꯁꯛꯇꯝꯗꯣ ꯑꯨꯕꯗ ꯃꯥ
ꯃꯐꯝ ꯑꯃꯗ ꯃꯁꯤ ꯎꯏ ꯍꯥꯏꯅ ꯈꯜꯂꯤꯕꯅꯦ ꯑꯃꯨꯛꯀ ꯑꯗꯨ ꯈꯟꯕ ꯃꯠ ꯃꯇꯝꯗ ꯀꯗꯥꯏꯗ ꯑꯣꯏꯕꯖꯥꯔ ꯍꯥꯏꯅ ꯃꯥꯒꯤ ꯐꯦꯁꯕꯨꯛꯇ ꯂꯩꯕꯀꯣ
ꯎꯝ
ꯑꯗꯨ ꯂꯩꯕ ꯑꯩ ꯎꯌꯦꯕ
ꯎꯝ
ꯑꯗꯨꯒꯤꯅꯦ ꯀꯩꯗꯧꯒꯦ ꯍꯧꯖꯤꯛꯁꯦ ꯇꯨꯝꯔꯤꯕ ꯃꯥꯜꯂꯦꯕꯨ
ꯑꯣ ꯀꯞꯂꯒ ꯂꯩꯌꯦ
ꯑꯣ ꯂꯥꯏꯔꯤꯛꯀꯨꯝꯕ ꯇꯝꯕ꯭ꯔꯣ ꯑꯗꯨꯒ ꯀꯔꯤ ꯀꯔꯤ ꯇꯧꯔꯣ ꯊꯕꯛ ꯑꯃ ꯇꯧꯔꯕ꯭ꯔꯣ
ꯑꯩꯁꯦ ꯂꯥꯏꯔꯤꯛ ꯇꯝꯕ ꯂꯣꯏꯔꯦ ꯇꯝꯂ ꯑꯦꯛꯖꯥꯝ ꯃꯆꯥ ꯃꯆꯥ ꯊꯥꯒꯦꯅ ꯈꯤꯇꯪ ꯈꯤꯇꯪ ꯕꯨꯛ ꯌꯦꯡꯉꯦ ꯎꯝ ꯑꯗꯨ ꯈꯛꯇ ꯑꯣꯏꯔꯦ ꯑꯇꯣꯞꯄꯗꯤ ꯇꯧꯗ꯭ꯔꯦ ꯃꯔꯣ